ꯑꯣ ꯇꯥꯔꯕ꯭ꯔꯣ
ꯍꯣꯏ ꯇꯥꯏꯌꯦ ꯆꯥꯛ ꯆꯥꯔꯕ꯭ꯔꯣ
ꯆꯥꯔꯦ ꯉꯁꯤꯒꯤꯗꯤ
ꯖꯥꯔꯒꯦ
ꯉꯁꯤꯁꯦ ꯌꯦꯟ ꯆꯝꯊꯣꯡ ꯆꯥꯔꯦ
ꯍꯥꯎ ꯔꯝ ꯔꯅꯤꯅ
ꯍꯥꯥꯎꯋꯦ ꯍꯥꯏꯕ ꯇꯥꯔꯦ ꯍꯣꯢ ꯌꯥꯝ ꯀꯟꯅ ꯍꯥꯎꯕꯗꯤ ꯑꯣꯏꯗꯦ ꯅꯣꯏꯗꯤ ꯀꯔꯤ ꯃꯊꯦꯜ
ꯑꯩ ꯑꯩꯈꯣꯏꯁꯨ ꯉꯁꯤꯗꯤ ꯑꯣꯛꯁꯥ ꯑꯣꯏꯅ ꯆꯥꯔꯦ ꯅꯣꯡ ꯅꯣꯡ ꯅꯣꯡ ꯃꯪꯕꯅꯤꯅꯀꯣ ꯉꯁꯥ ꯍꯥꯎꯗ꯭ꯔꯗꯤ ꯋꯥꯈꯟꯁꯨ ꯅꯨꯡꯉꯥꯏꯇꯕ ꯆꯥꯛꯁꯨ ꯆꯪꯗꯕꯀꯣ ꯑꯗꯨꯅ ꯅꯈꯣꯏꯗꯤ ꯀꯗꯥꯏꯗ ꯂꯩꯕ꯭ꯔꯣ
ꯑꯩꯗꯤ ꯊꯕꯛꯃꯪꯐꯝꯗ ꯑꯩꯒꯤ ꯂꯩꯐꯝꯗ ꯂꯩꯌꯦ
ꯑꯣ ꯊꯕꯛ ꯃꯐꯝꯗ ꯑꯦ ꯍꯥꯟꯗ ꯂꯩꯕ꯭ꯔꯣ ꯃꯄꯥꯟꯗ ꯂꯩꯕ꯭ꯔꯣ
ꯑ ꯀꯩꯅꯣꯗ ꯂꯩ ꯃꯄꯥꯜ ꯂꯝꯗꯗꯤ ꯂꯩꯇꯦ
ꯑꯣ
ꯅꯣꯡ ꯆꯨꯕ꯭ꯔꯣ
ꯍꯣꯏ ꯅꯣꯡ ꯀꯟꯅ ꯆꯨꯋꯦ
ꯑꯦ ꯌꯥꯝ ꯅꯨꯡꯉꯥꯏ ꯑꯩꯈꯣꯏꯗꯤ ꯌꯥꯝ ꯀꯟꯅ ꯆꯨꯕꯗꯤ ꯑꯣꯏꯗꯦꯕꯀꯣ
ꯎꯝ
ꯊꯤꯠꯂꯤ ꯊꯤꯠꯂꯤ ꯆꯨꯕꯗꯣ ꯆꯨꯔꯦ
ꯑꯩꯈꯣꯏꯗꯤ ꯀꯜꯂꯦ ꯍꯟꯗꯛ
ꯑꯣ ꯂꯧꯒꯤ ꯈꯜꯂꯒ ꯑꯃꯨꯛꯁꯨ ꯐꯩꯌꯦꯕꯀꯣ ꯅꯣꯡꯖꯦ ꯑꯗꯨꯕꯨ ꯈꯪꯗꯦ ꯌꯥꯝ ꯇꯣꯏꯅ ꯆꯨꯈꯠꯂꯛꯑꯒꯗꯤ ꯂꯩꯕꯗꯤ ꯌꯥꯝ ꯅꯨꯡꯉꯥꯏꯇꯦ ꯑꯃꯨꯛ
ꯎꯝ ꯅꯣꯡꯁꯦ ꯈꯪꯗꯦ ꯐꯖꯅ ꯆꯨꯅꯤꯡ ꯆꯨꯍꯟꯅꯤꯡꯕꯅꯦ ꯑꯩꯗꯤ ꯏꯁꯤꯡ ꯇꯣꯇꯤꯁꯨ ꯂꯥꯛꯇꯦꯕꯀꯣ ꯏꯁꯤꯡ ꯂꯩꯇꯦ ꯏꯁꯤꯡ ꯂꯩꯇꯦ ꯍꯥꯏꯗꯅ ꯏꯁꯤꯡ ꯂꯩꯕꯗ ꯑꯁ ꯂꯣꯏꯔꯦ ꯄꯩꯁꯥꯗꯣ ꯑꯥ ꯌꯧꯔꯦꯕ
ꯍꯣꯏ
ꯑꯗꯨꯅ ꯅꯣꯡꯁꯦ ꯍꯟꯗꯛꯀꯥꯟꯗꯤ ꯇꯣꯏꯅ ꯆꯨꯍꯟꯅꯤꯡꯕꯅꯦ ꯑꯩ
ꯍꯧꯖꯤꯛ ꯇꯤ ꯅꯣꯡ ꯂꯣꯏ ꯊꯜꯂꯕꯣ ꯏꯁꯤꯡ
ꯍꯧꯖꯤꯛꯇꯤ ꯍꯣꯏ ꯊꯜꯂꯦ
ꯌꯥꯟ ꯍꯧꯔꯣꯍꯦ ꯈꯔ ꯌꯥꯝꯅ
ꯎꯝ
ꯈꯨꯗꯤꯡ ꯄꯨꯊꯣꯛꯍꯧꯔꯣ ꯆꯐꯨ ꯑꯔꯩꯕ ꯃꯈꯩ
ꯗ ꯑꯃꯨꯛꯀ ꯌꯣꯟꯕ꯭ꯔꯥ ꯍꯥꯏꯅ ꯅꯈꯣꯏ ꯏꯁꯤꯡ ꯌꯣꯜꯂꯕ꯭ꯔꯥꯅ ꯑꯃꯨꯛ ꯍꯪꯉꯛꯇꯅ
ꯁꯨꯃꯥꯏꯅ ꯅꯣꯡ ꯇꯨꯔꯦꯟ ꯀꯔꯤꯕꯥ ꯏꯁꯤꯡ ꯂꯩꯇ꯭ꯔꯀꯥꯟꯗ ꯅꯣꯡ ꯆꯨꯔꯛꯄꯗ ꯏꯁꯤꯡ ꯌꯥꯕꯁꯦ ꯌꯥꯝ ꯅꯨꯡꯉꯥꯏꯕꯅꯦ
ꯍꯣꯏ ꯎꯝ ꯆꯨꯝꯃꯦ ꯅꯪꯗꯤ ꯊꯕꯛ ꯄꯨꯡ ꯀꯌꯥꯗ ꯍꯜꯂꯛꯀꯗꯧꯕ
ꯑꯩꯗꯤ ꯍꯂꯛꯑꯦ ꯆꯥꯛꯇꯣꯛꯑꯒ ꯄꯣꯊꯥꯔꯦ ꯄꯣꯊꯥꯔꯒ ꯕꯣꯜ ꯑ ꯉꯁꯤꯗꯤ ꯈꯔ ꯉꯟꯕꯒꯤ ꯌꯦꯡꯁꯤꯔꯅ
ꯀꯣ ꯑꯩ ꯄꯦꯜꯂꯦ ꯉꯔꯥꯡ ꯅꯪꯗꯣ ꯑꯩꯅ ꯁꯥꯄ꯭ꯔꯣꯠ ꯇꯧꯕꯗꯣ ꯉꯝꯗꯕꯒꯤꯀꯣ ꯕꯣꯜ ꯍꯥꯏꯕꯁꯦ ꯁꯨꯛꯌꯦꯡ ꯌꯦꯡꯅꯤꯡꯗꯔꯦ ꯑꯩ
ꯆꯞ ꯃꯥꯟꯅꯩ ꯑꯩꯁꯨ ꯑꯗꯨꯕꯨ ꯌꯦꯡꯒꯅꯤ ꯉꯁꯤ ꯃꯣꯏꯅ ꯌꯥꯝ ꯁꯥꯄ꯭ꯔꯣꯠ ꯇꯧꯅꯕ ꯑꯃ ꯑꯄꯤꯛꯄꯗꯣ ꯀꯌꯥꯝ ꯀꯟꯒꯦ ꯀꯌꯥꯝ ꯐꯒꯦ ꯑꯗꯣ ꯉꯁꯤꯁꯦ ꯑꯩ ꯌꯦꯡꯗꯧꯔꯤꯕ
ꯉꯔꯥꯡꯒꯤ ꯁꯥꯟꯅꯕꯒꯤ ꯃꯑꯣꯡꯗꯤ ꯃꯑꯣꯡ ꯌꯥꯝ ꯇꯥꯏꯌꯦꯀꯣ
ꯑꯩ ꯉꯔꯥꯡꯗꯣ ꯊꯦꯡꯃꯟꯕꯒꯤ ꯌꯦꯡꯗꯤ ꯌꯦꯡꯗ꯭ꯔꯦ ꯑꯌꯨꯛꯇ ꯑꯩꯗꯤ ꯑ ꯑꯌꯨꯛꯇ ꯄꯥꯎ ꯂꯧꯕ ꯑꯁ
ꯑꯣ ꯗꯥꯎꯗꯣ ꯀꯟꯃꯟꯕꯒꯤꯅꯦꯕ ꯑꯗꯨ ꯅꯠꯇ꯭ꯔꯗꯤ ꯎꯝ ꯀꯥꯒꯅꯦꯕ ꯅꯣꯡꯃ ꯅꯣꯡꯃꯒꯤ ꯗꯥꯎꯅꯦ ꯂꯩ ꯍꯥꯏꯗꯅ ꯁꯤꯒꯨꯝꯕ ꯁꯥꯟꯕꯁꯤꯁꯨ ꯀꯣ ꯑꯗꯨꯅꯅꯦ ꯅꯨꯡꯁꯤꯕꯅꯤꯅꯦ
ꯊꯃꯣꯏ ꯀꯥꯏꯍꯧꯔꯕ ꯅꯪꯁꯨ
ꯇꯨꯝꯕꯁꯨ ꯌꯥꯗꯦ ꯍꯥꯏꯔꯒ ꯀꯣꯃꯦꯟ ꯃꯌꯥꯝ ꯗ ꯂꯣꯏꯔꯦ
ꯉꯁꯤ ꯉꯔꯥꯡꯅ ꯇꯨꯝꯕ ꯌꯥꯗꯦ ꯉꯁꯤ ꯑꯣꯛꯁꯥ ꯊꯣꯡꯕꯗꯤ
ꯑꯣ ꯑꯗꯨ ꯑꯗꯨꯅꯦ ꯆꯪꯕꯗꯤ ꯌꯥꯏꯕ ꯇꯨꯝꯕ ꯌꯥꯗꯕꯒꯤ ꯋꯥꯅꯦꯕ ꯉꯁꯤꯗꯤ ꯅꯨꯡꯉꯥꯏꯅ ꯇꯨꯝꯂꯅꯤ ꯑꯩꯅ ꯕꯣꯜꯁꯨ ꯌꯦꯡꯉꯔꯣꯏ ꯍꯥꯏꯕꯅꯦ
ꯑꯥ
ꯉꯔꯥꯡꯗꯣ ꯇꯨꯝꯗꯕꯅꯤꯅꯀꯣ ꯏꯁꯥꯗꯁꯨ ꯅꯨꯡꯉꯥꯏꯇꯦꯕ ꯊꯦꯡꯉꯦꯗꯅ ꯄꯨꯡ ꯕꯥꯔꯣ ꯃꯈꯥꯏꯗ ꯁꯥꯟꯅꯕꯅꯤꯅꯀꯣ ꯑꯗꯨꯗ ꯇꯨꯝꯕ ꯆꯪꯕꯗꯗꯤ ꯍꯦꯛ ꯆꯪꯂꯒ ꯍꯦꯛ ꯇꯨꯝꯕꯁꯨ ꯌꯥꯗꯦ ꯑꯗꯨ ꯑꯣꯏꯕꯅ ꯄꯨꯡ ꯑꯍꯨꯝ ꯈꯔ ꯍꯦꯜꯂꯒ ꯇꯨꯝꯃꯦꯕ ꯑꯗꯨꯗꯗꯤ ꯑꯁ ꯍꯧꯖꯤꯛ ꯐꯥꯎ ꯅꯣꯡ ꯑꯗꯨꯒ ꯍꯧꯖꯤꯛꯁꯦ ꯇꯨꯝꯁꯨ ꯇꯨꯝꯅꯤꯡꯗ꯭ꯔꯤ ꯍꯧꯖꯤꯛꯃꯛꯇꯤ ꯀꯣ ꯑꯗꯨꯕꯨ ꯑꯗꯨꯝ ꯇꯨꯝꯊꯔꯗꯤ ꯃꯤꯅ ꯀꯧꯔꯁꯨ ꯁꯨꯨꯞꯇꯥ ꯇꯥꯔꯔꯣꯏ ꯆꯥꯛꯅ ꯐꯖꯅ ꯆꯥꯈ꯭ꯔꯕꯅꯦꯕ ꯉꯁꯤꯗꯤ ꯑꯣꯛꯁ ꯊꯣꯡꯉꯒ ꯑꯗꯨ ꯑꯣꯏꯕꯅ
ꯑꯥ
ꯃꯤꯅ ꯀꯧꯔꯁꯨ ꯇꯥꯒꯗꯧ ꯃꯥꯟꯗꯦ ꯉꯁꯤꯗꯤ
ꯅꯣꯛꯅꯤꯡꯉꯦ
ꯑꯁꯦꯡꯕꯅꯤꯅꯦ ꯕꯣꯜꯁꯨ ꯅꯨꯡꯉꯥꯏꯕꯅꯦꯗ ꯑꯗꯨꯝ ꯌꯦꯡꯔꯗꯤꯀꯣ
ꯇꯨꯃꯤꯟꯅ ꯌꯦꯡꯉ ꯍꯩꯇꯦ
ꯑꯗꯨꯅꯦ ꯑꯩꯁꯨꯅꯦ ꯑꯩꯈꯣꯏ ꯂꯩ ꯂꯩꯀꯥꯏ ꯃꯤ ꯃꯃꯥ ꯃꯆꯥꯁꯨ ꯂꯥꯛꯄ ꯑꯗꯨꯒꯤ ꯑꯁ ꯕꯣꯜꯁꯤꯁꯨ ꯀꯥꯎꯕ ꯍꯩꯇꯦ ꯍꯥꯏ ꯑꯗꯨ ꯇꯧꯋꯦ ꯑꯗꯥꯥ ꯇꯧꯋꯦ ꯍꯥꯏꯅ ꯀꯤꯞꯄꯔꯁꯤꯅ ꯐꯖꯟ ꯍꯩꯃꯟꯕꯒꯤꯅꯦ ꯆꯦꯟꯗ꯭ꯔꯦ ꯍꯥꯏꯗꯅ ꯀꯣ ꯂꯥꯎ ꯂꯥꯎꯗꯅ ꯑꯩꯈꯣꯏ ꯂꯩꯥꯏꯃꯤꯟꯅꯕ ꯑꯈꯣꯏꯅ ꯑꯦ ꯅꯈꯣꯏ ꯉꯁꯤ ꯌꯥꯝ ꯂꯥꯡꯉꯦꯀꯣ ꯍꯥꯏꯗꯅ ꯇꯨꯝꯕꯒ ꯌꯥꯗ꯭ꯔꯦ ꯍꯥꯏꯔ ꯑꯩꯅ ꯅꯪꯅ ꯇꯨꯝꯕ ꯌꯥꯗꯦ ꯌꯥ ꯍꯦꯟꯅ ꯀꯝꯄ꯭ꯂꯦꯟ ꯇꯧ ꯃꯥꯟꯕꯒꯤ ꯑꯩꯒꯤ ꯑꯩꯅ ꯁ ꯁꯞꯄꯣꯔꯠ ꯇꯧꯕꯗꯣ ꯁꯤꯕꯅꯤꯅꯦ ꯍꯥꯏꯔ ꯂꯧꯔꯦ
ꯈꯣꯏ ꯂꯩꯀꯥꯏꯁꯦ ꯉꯁꯤ ꯉꯁꯤꯁꯨ ꯇꯨꯝꯒꯗ ꯇꯨꯝꯔꯣꯏꯗꯕ ꯃꯤ ꯌꯥꯝ ꯂꯩꯔꯤ
ꯑꯧ
ꯑꯈꯣꯏꯁꯨ ꯉꯁꯤ ꯌꯦꯡꯕ ꯃꯤ ꯌꯥꯝꯗꯧ ꯃꯥꯜ ꯑꯗꯩ ꯑꯅꯝꯕꯅ ꯃꯣꯏ ꯑꯔꯖꯦꯟꯇꯤꯅꯥꯗ ꯇꯧꯅꯩ ꯑꯥꯔꯖꯦꯟꯇꯤꯅꯥꯒ ꯏꯖꯤꯞꯅꯦꯗꯥꯏ ꯉꯁꯤ ꯂꯩꯍꯧ ꯑꯥꯔꯖꯦꯟꯇꯤꯅꯥꯁꯨ ꯑꯃꯨꯛ ꯂꯩꯍꯧꯔꯗꯤ ꯉꯔꯥꯡ ꯁꯤꯈꯤꯕ ꯄꯥꯔꯇꯤꯗꯨꯅ ꯑꯃꯨꯛ ꯇꯧꯊꯔꯛꯀꯗ ꯁꯤꯗꯤ ꯅꯨꯡꯉꯥꯏꯗꯧꯔꯤ
ꯅꯨꯉꯥꯏꯗꯧꯔꯤ ꯅꯨꯡꯉꯥꯏꯗꯧꯔꯤ
ꯑꯥꯗꯒꯤ ꯏꯃꯥꯟꯅꯕ ꯅꯨꯄꯥꯅ ꯃꯥꯁꯨ ꯁꯞꯄꯣꯔꯠ ꯇꯧꯔ ꯑꯩꯈꯣꯏꯒ ꯃꯥꯟꯅꯔꯒ ꯁꯞꯄꯣꯔꯠ ꯇꯧꯕꯅꯤꯅ ꯑꯩ ꯀꯣꯃꯦꯟ ꯄꯤꯕ ꯉꯝꯃꯔꯣꯏ ꯍꯥꯏꯗꯅ ꯑꯩꯉꯣꯟꯗ ꯍꯪꯔꯛꯀꯅꯨ ꯍꯥꯏꯗꯅ ꯎꯝꯥ ꯖꯥꯠ ꯖꯥꯠ ꯉꯥꯡꯈ꯭ꯔꯕꯅꯤꯅ ꯍꯟꯗꯛꯀꯥꯟꯁꯦ ꯈꯪꯗꯦ ꯂꯥꯏ ꯈꯨꯔꯨꯝꯕꯁꯨꯀꯣ ꯂꯣꯏ
ꯑꯥ
ꯀꯦꯟꯗꯜꯒ ꯇꯧꯗꯅ ꯑꯃꯨꯛꯀ ꯈꯨꯔꯨꯝꯗꯅ ꯀꯣ ꯐꯦꯁꯕꯨꯛꯇꯁꯨ ꯂꯣꯏꯔꯦ
ꯑꯧ ꯖꯥꯠ ꯖꯥꯠꯅꯦ ꯃꯤꯁꯤꯡ
ꯎꯝ ꯖꯥꯠ ꯖꯥꯠꯅꯦ ꯍꯥꯏꯅ ꯑꯁꯤ ꯃꯥ ꯉꯝꯂꯗꯤ ꯑꯁꯤ ꯄꯩꯁꯥ ꯁꯤꯃꯨꯛ ꯄꯤꯔꯅꯤ ꯂꯤꯁꯤꯡ ꯃꯉꯥ ꯄꯤꯒꯅꯤ ꯍꯥꯏꯕꯒꯨꯝꯕ ꯇꯔꯥ ꯄꯤꯒꯅꯤ ꯍꯥꯏꯒꯨꯝꯕ
ꯏꯃꯥꯟꯅꯕꯈꯩꯗꯤ ꯂꯤꯁꯤꯡ ꯇꯔꯥ ꯇꯔꯥ ꯊꯥꯅꯩ ꯍꯥꯏꯌꯦ
ꯎꯝ ꯑꯗꯅꯦ ꯄꯥꯝꯃꯨꯑꯦꯀꯣ ꯑꯈꯣꯏꯒꯤ ꯑꯩꯈꯣꯏ ꯅꯨꯄꯤꯁꯤꯡꯗꯤ ꯂꯤꯁꯤꯡ ꯇꯔꯥ ꯑꯣꯏꯔꯗꯤ ꯄꯣꯠꯆꯩ ꯌꯥꯝ ꯂꯩ ꯕ ꯌꯥꯔꯦ ꯍꯣꯏ ꯑꯁꯦꯡꯕ
ꯑ ꯂꯩꯁꯥꯕꯤꯁꯤꯡꯅ ꯀꯦꯅꯕ ꯃꯥꯏ ꯁꯦꯝꯅꯕ ꯃꯧ ꯁꯤꯡꯅ ꯍꯒꯤꯁ ꯂꯩꯅꯕꯗ ꯂꯣꯏ ꯁꯤꯖꯤꯟꯅꯩ
ꯁꯤꯖꯤꯟꯅꯕ ꯌꯥꯔꯕꯅꯦ ꯀꯨꯏꯅ ꯀ ꯁꯤꯖꯤꯟꯅꯒꯅꯤ ꯂꯤꯁꯤꯡ ꯇꯔꯥ ꯑꯗꯣ ꯎꯝ
ꯅꯨꯄꯥꯅꯤꯅ ꯁꯝꯂꯞꯅ ꯆꯠꯂꯕꯅꯤ ꯄꯥꯃꯨꯕꯁꯨ ꯈꯪꯗꯦ ꯉꯝꯃ ꯂꯣꯏꯔꯦ ꯁꯤꯅꯤ
ꯍꯣꯏ ꯑꯗꯨꯅꯦ ꯉꯔꯥꯡꯗꯨꯁꯨ ꯌꯥꯝ ꯅꯣꯛꯅꯤꯡꯕꯅꯦ ꯙꯨꯛ ꯀꯦꯟꯗꯜ ꯊꯥꯟꯗꯅ ꯈꯨꯔꯨꯝꯗꯅ ꯑꯃꯨꯛꯀ ꯀꯔꯤ ꯀꯔꯤ ꯇꯧꯗꯅ ꯑꯔꯥꯏ
ꯅꯣꯛꯅꯤꯉꯦꯗ ꯋꯥꯔꯤꯁꯦ ꯇꯌꯥ
ꯀꯞ ꯗꯅꯥꯑ ꯂꯣꯏꯔꯦ ꯂꯣꯏꯔꯦ
ꯐꯃꯨꯡ
ꯑ ꯑꯗꯨꯅꯦ ꯌꯦꯡꯉꯣ ꯆꯥ ꯑꯉꯥꯡꯒꯤ ꯐꯥꯎ ꯂꯥꯎ ꯂꯧꯕ ꯃꯇꯝꯗ ꯆꯥꯇꯔꯦꯠ ꯄꯤꯌꯦ ꯍꯥꯏꯔꯤꯁꯤꯅꯦ ꯑꯗꯨ ꯑꯣꯏꯔꯗꯤ ꯑꯍꯟꯒꯤ ꯑꯣꯏꯔꯗꯤ ꯀꯌꯥ ꯄꯤ ꯒꯤꯅꯤ ꯅꯠꯇ꯭ꯔꯥ
ꯍꯣꯏ ꯑꯩ ꯄꯩꯁꯥ ꯃꯌꯥꯝ ꯇꯥꯜꯂꯝꯃꯅꯤ ꯀꯩ ꯑꯁꯤ ꯐꯨꯔꯤꯠ ꯌꯣꯟꯕꯁꯤꯡꯁꯦ
ꯍꯣꯏ ꯄꯥꯝꯃꯨꯔꯦ ꯀꯣ ꯌꯨꯝꯊꯣꯡ ꯈꯨꯗꯤꯡ ꯂꯩꯔꯅꯤ ꯁꯣꯏꯗ꯭ꯔꯕꯅꯤ ꯅꯝꯕꯔꯁ ꯅꯝꯕꯔ ꯇꯔꯦꯠꯒ ꯎꯝ ꯇꯔꯥꯗꯤ ꯁꯣꯏꯗ꯭ꯔꯕꯅꯦꯕ
ꯑꯗꯨ ꯑꯩꯗꯤ ꯎꯝ ꯁꯄ꯭ꯔꯣꯠ ꯇꯧꯖꯩ ꯍꯥꯏꯕ ꯋꯥꯅꯤ ꯑꯩꯗꯤ ꯌꯥꯝꯅ ꯂꯨꯞꯄꯒ ꯌꯥꯝꯅ ꯆꯪꯁꯟꯕꯗꯨꯗꯤ ꯑꯣꯏꯗꯦ ꯑꯩꯒꯤ
ꯎꯝ ꯍꯣꯏꯗ ꯑꯗꯨꯕꯨꯗꯤ ꯑꯩꯈꯣꯏ ꯅꯨꯄꯤꯅ ꯅꯨꯄꯤꯒ ꯅꯨꯄꯥꯗꯤ ꯈꯦꯠꯅꯩ ꯑꯗꯨꯅꯦꯀꯣ ꯑꯗꯨꯒꯤ ꯑꯁ ꯕꯣꯜ ꯑꯣꯏꯕ ꯃꯇꯝꯗ ꯀꯥꯞꯄꯁꯤꯅ ꯃꯥ ꯑꯃ ꯑꯩꯈꯣꯏ ꯂꯩꯀꯥꯏ ꯑꯗꯨꯗꯁꯨ ꯃꯤ ꯂꯩ ꯑꯉꯥꯡ ꯃꯆꯥ ꯍꯥꯏꯁꯤꯔꯥ ꯆꯍꯤ ꯇꯔꯥꯃꯥꯊꯣꯏꯒꯨꯝꯕ ꯑꯉꯥꯡ ꯂꯩꯌꯦ ꯀ ꯑꯗꯨꯗ ꯃꯃꯥꯅ ꯊꯦꯝꯕꯗ ꯂꯣꯏꯔꯦ ꯑ ꯅꯣꯛꯁꯨ ꯅꯣꯛ ꯅꯤꯡꯕꯁꯨ ꯑꯗꯨꯁꯨ ꯌꯥꯎꯕ ꯑꯗꯨꯒ ꯃꯥꯗꯤ ꯊꯋꯥꯏ ꯆꯪꯅ ꯌꯦꯡꯕꯅꯤꯅꯀꯣ ꯈꯟꯕ ꯀꯥꯟꯗꯁꯨ ꯌꯥꯝ ꯅꯨꯡꯁꯤꯌꯦꯕ
ꯎꯝ
ꯅꯨꯡꯁꯤꯕꯅꯦ
ꯑꯦ ꯆꯥꯛꯇꯤ ꯆꯥꯛꯄꯅꯦꯍꯦ ꯌꯝꯅ
ꯎꯝ ꯋꯥꯈꯜꯗꯣꯒꯣ ꯉꯝꯒꯅꯤ ꯍꯥꯏꯕꯒꯤ ꯋꯥꯈꯜꯅ
ꯍꯣꯏ
ꯂꯩꯔꯒꯥ ꯇꯧꯔ ꯂꯩꯕ ꯈꯜꯂꯒ ꯂꯩꯕ ꯀꯥꯟꯗ ꯉꯝꯗꯕꯅꯤꯅ
ꯑꯥꯑꯪ ꯅꯨꯡꯗꯤ-ꯅꯨꯡꯉꯥꯏꯇꯦ ꯑꯩꯈꯣꯏꯖꯨ ꯅꯨꯡꯉꯥꯏꯇꯕꯗꯤ ꯐꯥꯎꯋꯦꯗꯣ
ꯀꯞꯄ- ꯈꯣꯠꯄꯗꯤ ꯇꯧꯗꯦ ꯉꯁꯥꯏ ꯑꯦꯕꯤ ꯆꯥꯡꯉꯦ ꯏꯁ ꯑꯉꯥꯡ ꯑꯃ ꯐꯖꯅꯀꯞꯄ ꯑꯃ ꯊꯦꯡꯅꯩꯌꯦ ꯏꯍꯦ-ꯏꯍꯤꯡ ꯅꯨꯡꯗꯤ-ꯅꯨꯡꯉꯥꯏꯇꯦ
ꯑꯍꯟ ꯑꯍꯟꯁꯤꯡꯁꯨ ꯀꯥꯞꯔꯒ ꯑꯥꯁ ꯂꯣꯏꯔꯦ ꯀꯔꯤꯅꯣ ꯅꯣꯅꯦꯔꯣꯝꯗꯒꯤ ꯍꯥꯏꯕ꯭ꯔꯥ ꯊꯥꯔꯛꯇꯅ ꯑꯥꯁ ꯒꯦꯡꯅꯤꯅꯦ ꯑꯗꯨꯁꯨ ꯀꯥꯞꯇꯥꯅ- ꯈꯣꯡꯂꯛꯇꯥꯅ꯭ ꯎꯪꯝ ꯑꯩꯅ ꯌꯥꯝ ꯅꯣꯛꯅꯤꯡꯕꯅꯦ ꯃꯥꯒꯤ ꯃꯈꯣꯏꯗꯣ ꯌꯦꯡꯅꯔꯀꯣ
ꯑꯩꯗꯤ ꯈꯪꯗꯦ ꯊꯦꯡꯕꯨ- ꯊꯦꯡꯅꯗꯦꯅꯦ ꯑꯩꯗꯤ
ꯊꯦꯡꯅꯩꯌꯦꯅꯦ ꯒ꯭ꯔꯨꯞꯇ ꯊꯥꯒ ꯂꯥꯛꯄꯅꯦꯅꯦ
ꯑꯣꯍꯣ ꯑꯩꯗꯤ ꯈꯪꯗꯦ ꯊꯦꯡꯅꯗꯦ ꯀꯅꯥꯕꯨ ꯑꯣꯏꯔꯤꯒꯕ ꯑꯥꯍꯥ
ꯋꯥꯈꯜꯗ ꯌꯥꯝꯆꯪꯕ ꯃꯥꯜꯂꯦ
ꯑꯣꯡꯑꯣꯡ ꯑꯩꯈꯣꯏꯗꯤ ꯇꯨꯝꯅꯕꯗ ꯍꯣꯠꯅꯕꯗ ꯑꯥꯍ ꯍꯥ
ꯇꯨꯝꯒꯜꯂꯗꯤ ꯅꯣꯏꯔꯝꯒ ꯅꯤ ꯅꯪꯖꯨ
ꯅꯣꯏꯕ ꯍꯥꯏꯖꯦ ꯄꯨꯛꯇ ꯑꯣꯏ ꯅꯣꯏꯈꯠꯂ
ꯐꯤꯒꯔ ꯑꯗꯨ ꯑꯣꯏꯔ ꯗꯤ ꯐꯤꯒꯔ ꯇꯥꯕꯨ ꯍꯣꯏꯗꯨꯅꯤꯅꯦ
ꯐꯤꯒꯔ ꯌꯥꯝ ꯇꯥꯕꯗꯨꯅꯦ
ꯎꯪꯎꯪ
ꯄꯨꯛꯂꯣꯝꯗꯤ ꯌꯥꯗ꯭ꯔꯦꯍꯦ ꯇꯨꯝꯕꯗ
ꯑꯥꯗꯣ ꯃꯤꯅ ꯄꯩꯁꯥ-ꯄꯥꯏꯕ ꯃꯥꯜꯂꯦ ꯍꯥꯏꯕ ꯀꯥꯟꯁꯤꯗ ꯈꯔ ꯅꯣꯏꯔꯗꯤ ꯄꯩꯁꯥ -ꯄꯥꯏꯕ ꯃꯥꯜꯂꯦꯅ
ꯄꯥꯏꯗ꯭ꯔꯒꯖꯨ ꯃꯤ ꯍꯣꯏ ꯃꯤꯒꯤ ꯃꯝ ꯑꯥ ꯃꯤꯠꯌꯦꯡꯗ ꯄꯩꯁꯥ ꯄꯥꯏꯕ ꯃꯥꯜꯂꯗꯤ ꯗꯤ ꯂꯣꯏꯔꯦ ꯅꯣꯏꯍꯟꯒꯦ ꯌꯥꯎ ꯅꯣꯏꯍꯜꯂꯤꯕ
ꯑꯗꯨꯅꯦꯑꯗꯨ ꯅ ꯐꯩꯌꯦ ꯀꯪꯇ꯭ꯔꯤꯛ ꯀꯪꯅ ꯆꯠꯄ ꯍꯦꯟꯅꯗꯤꯀꯣ ꯈꯔ ꯅꯣꯏꯔꯒ ꯍꯨ ꯍꯨ ꯆꯠꯄꯅ ꯃꯤꯍꯤꯍꯤ ꯃꯤꯁꯨ ꯀꯤꯕꯅꯦꯕ ꯍꯥ ꯅꯠꯇ꯭ꯔꯥ ꯍꯥꯑꯥ ꯄꯩꯁꯥ ꯌꯥꯝ ꯄꯥꯏꯔꯁꯨ ꯀꯥꯡꯅ ꯗꯤ ꯑꯦ ꯍꯥꯏꯒꯅꯦꯕ ꯃꯤꯒꯤ-ꯃꯤꯠꯌꯦꯡꯗ ꯀꯣ ꯎꯝ ꯀꯔꯤ ꯇꯧꯕ ꯉꯝꯒꯗꯕꯅꯣ ꯍꯥꯏꯅ
ꯑꯥꯍꯨ ꯑꯥꯍꯨ ꯅꯣꯏꯕꯖ ꯌꯥꯝ ꯀꯥꯟꯅꯔꯖꯥꯠ ꯑꯅꯤ ꯍꯦꯛ ꯑꯃꯔꯣꯝꯗꯗꯤ
ꯍꯣꯏ
ꯃꯤꯅ ꯃꯤꯅ ꯌꯦꯡꯉ ꯗꯥ ꯕꯨꯛ ꯕꯨꯛ ꯂꯥꯎꯕꯗꯨꯅ ꯍꯦꯟꯅ ꯐꯖꯩꯗꯅ
ꯍꯣꯏ
ꯃꯌꯦꯡ ꯌꯥꯝ ꯇꯥꯕꯖꯤꯖꯨꯁꯨ ꯄꯤꯖ-ꯄꯤꯊꯛꯇꯕ ꯃꯥꯜꯂꯦꯕ ꯆꯔꯥ ꯍꯦꯜꯂꯒꯗ ꯂꯩꯕ ꯃꯤ ꯃꯥꯜꯂꯦ
ꯇꯁꯦꯡꯕꯅꯦ ꯅꯣꯢꯕ ꯃꯤꯗꯨꯅꯁꯨ ꯅꯨꯡꯁꯤꯕꯁꯨ ꯌꯥꯝꯕꯅꯦ ꯗ ꯃꯤꯅ ꯌꯦ